ꯇꯥꯔ
ꯇꯥꯏ ꯀꯩꯗꯧꯔꯤꯅꯣ
ꯑꯗꯨꯝ ꯆꯥꯛ ꯏꯟꯁꯥꯡ ꯊꯣꯡꯕ ꯉꯥꯏꯔꯒ ꯂꯩꯌꯦꯦ ꯑꯩꯈꯣꯏꯗꯤ ꯆꯥꯛ ꯆꯥꯗ꯭ꯔꯤ
ꯑꯩꯗꯤ ꯍꯧꯖꯤꯛ ꯈꯛꯇ ꯆꯥꯕ ꯂꯣꯏꯈ꯭ꯔꯦꯅꯦ ꯑꯩꯅ ꯈꯔ ꯍꯦꯜꯂꯦ ꯍꯥꯜꯂꯦꯅꯦ
ꯍꯣꯏ ꯅꯪꯁꯨ ꯊꯦꯡꯉꯤꯍꯦ
ꯑꯩꯁꯨ ꯊꯩꯦ ꯍꯣꯏ ꯅꯪꯁꯨꯨ ꯍꯦ ꯅ ꯊꯦ ꯍꯦ
ꯆꯃꯦ ꯌꯥꯝ ꯆꯨꯝꯃꯦꯍꯦ ꯅꯪꯒꯤ ꯋꯥꯁꯨ
ꯍꯣꯏ ꯍꯟꯗꯛꯇꯤ ꯂꯥꯟꯕ ꯋꯥ ꯍꯥꯏꯕ ꯌꯥꯗꯦ
ꯍꯣꯏꯅꯦ ꯍꯧꯖꯤꯛꯀꯥꯟꯗꯤ ꯆ ꯍꯣꯏ ꯆꯤꯠ ꯁꯤꯟꯅ ꯉꯥꯡꯒꯗꯕ
ꯍ ꯋꯥꯉꯥꯡ ꯑꯃ ꯁꯣꯏꯕꯗ ꯄꯨꯟꯁꯤꯁꯦ ꯂꯣꯏꯔꯕꯅꯤ ꯁꯦꯁ
ꯁꯨꯝꯃꯦ ꯑꯗꯨ ꯍꯧꯖꯤꯛꯇꯤ ꯍꯥꯥꯡ
ꯌꯥꯝ ꯊꯦꯡꯅ ꯌꯥꯝ ꯊꯦꯡꯅ ꯆꯥꯏꯀꯣ
ꯍꯣꯏ ꯀꯔꯤ ꯌꯦꯟꯁꯥꯡ ꯆꯥꯔꯦ
ꯑꯩꯁꯦ ꯍꯋꯥꯏ ꯑꯁꯥꯡꯕꯗꯣ
ꯍꯣꯏ
ꯆꯥꯔꯦ ꯉꯁꯤꯗꯤ
ꯑꯁ ꯑꯗꯨꯗꯤ ꯌꯥꯝ ꯍꯧꯔꯝꯒꯅꯤ ꯅꯪꯒꯤ ꯑꯦꯟꯁꯥꯡꯁꯦ ꯑꯩ
ꯍꯣꯏ ꯆꯥꯛꯇꯤ ꯈꯔ ꯌꯥꯝꯅ ꯂꯧꯈꯠꯈ꯭ꯔꯦ ꯉꯁꯤ
ꯑꯣ ꯇꯨꯝꯕ ꯌꯥꯔꯔꯣꯏ ꯅꯪ ꯉꯁꯤꯗꯤ ꯆꯠꯒꯦ ꯇꯨꯝꯕ ꯌꯔꯔꯣꯏꯕ ꯅꯪ ꯆꯥꯛ ꯍꯦꯟꯅ ꯆꯥꯛꯈ꯭ꯔꯕꯒꯤ
ꯑꯗꯨꯅꯦ ꯑꯗꯨꯗꯣ ꯗꯥꯏꯖꯦꯁꯟ ꯈꯔ ꯇꯧꯒꯦ ꯍꯥꯏꯅ ꯐꯥꯎꯅꯒ ꯂꯩꯕꯅꯦꯕ ꯑꯗꯨꯒ ꯅꯪꯒ ꯑꯃꯨꯛꯀ ꯐꯥꯎꯅ ꯑꯔꯦ ꯑꯁ
ꯌꯥꯝ ꯐꯩꯍ ꯃꯇꯝꯁꯦ ꯌꯥꯝ ꯐꯩꯍ
ꯑꯗꯨ ꯁꯅꯕ ꯌꯦꯡꯒꯔꯣ ꯉꯁꯤꯒꯤ
ꯉꯁꯤꯒꯤꯁꯦ ꯌꯦꯡꯗꯤ ꯌꯦꯡꯅꯤꯡꯉꯦ ꯑꯗꯣ ꯌꯦꯡꯁꯤꯔꯅꯤ ꯈꯜꯂꯤ ꯍꯣꯏ
ꯅꯪꯅ ꯄꯥꯝꯕ ꯃꯤꯈꯣꯏ ꯁꯥꯟꯅꯔꯣꯏꯔꯣ ꯉꯁꯤ
ꯉꯁꯤꯁꯦ ꯕ꯭ꯔꯥꯖꯤꯜꯗꯤ ꯂꯩꯗꯤ ꯂꯩꯕꯅꯦ ꯭ꯔꯥꯖꯤꯜꯗ ꯄꯥꯝ ꯄ
ꯈ꯭ꯋꯥꯏꯗꯒꯤ ꯅꯪꯅ ꯄꯥꯝꯕ ꯃꯤ ꯂꯩꯇꯕ ꯉꯁꯤꯒꯤ ꯁꯅꯥꯝ ꯃꯈꯣꯏꯗ
ꯉꯁꯤꯒꯤꯗꯤ ꯍꯣꯏ ꯂꯩꯇꯦ ꯑꯩꯗꯤ ꯃꯤꯁꯤꯒꯤ
ꯑꯥ ꯑꯩꯁ ꯅꯪꯁꯨ ꯅꯨꯄꯤꯒꯤꯗ ꯆꯠꯈ꯭ꯔꯔꯤꯅꯦ ꯑꯩ ꯅꯨꯄꯤꯤꯅ ꯄꯥꯝꯕꯗ
ꯑꯩꯗꯤ ꯃꯦꯁꯤꯗꯤ ꯆꯠꯇ꯭ꯔꯦ ꯍꯣꯏ ꯈꯪꯗ꯭ꯔꯦ ꯑꯇꯣꯞꯄꯗꯤ
ꯑꯥ ꯉꯁꯤ ꯉꯁꯤꯁꯨ ꯑꯃꯗꯤ ꯁꯅꯥꯒꯅꯤ ꯍꯥꯏꯌꯦꯅ ꯅꯨꯄꯤ ꯈꯈꯣꯏꯅ ꯄꯥꯝꯕꯗꯣ
ꯅꯦꯃꯥꯗꯣ ꯅꯦꯃꯥꯗꯣ ꯍ ꯅ ꯃꯥꯗꯣ ꯁꯅꯒꯗꯧꯕꯧꯕꯗꯤ ꯃꯥꯜꯂꯦ ꯌꯦꯡꯁꯦ ꯐꯣꯔꯦꯟꯀꯣ
ꯍꯣꯏ ꯑꯩꯗꯤ ꯑꯁꯤ ꯁꯕꯨꯗꯤ ꯄꯥꯝꯗꯕꯒꯤ ꯌꯦꯡꯂꯨꯔꯦ ꯑꯣ ꯑ ꯂꯣꯏꯗ꯭ꯔꯤꯉꯩꯗꯤꯀꯣ
ꯑꯥ ꯍꯣꯏ ꯍꯣꯏ ꯌꯥꯏ ꯑꯗꯨꯁꯨ
ꯎꯝ
ꯑ ꯀꯩ ꯃꯊꯦꯜ ꯊꯣꯡꯉꯒꯦ ꯁꯣꯝꯕꯨ
ꯑꯩꯈꯣꯏꯁꯦ ꯑꯍꯥꯎꯧꯕ ꯏꯟꯁꯥꯡꯗꯤ ꯆꯥꯏ ꯑꯩꯅꯗꯤ ꯀꯔꯤ ꯍꯥꯏꯒꯦꯔꯥ ꯃꯩꯇꯩꯂꯣꯟꯅ ꯑꯗꯨꯗ ꯑꯩ ꯑꯗꯨ ꯑꯩꯅ ꯑꯩꯅꯗꯤ ꯆꯥꯗꯕꯤꯒꯤꯀꯣ
ꯑꯣ
ꯑꯗꯨꯒꯤ ꯀꯔꯤꯅꯣ ꯌꯦꯟ ꯌꯦꯟ ꯌꯦꯟꯁꯥꯡ ꯑꯩꯗꯤ ꯆꯥꯒꯦ ꯉꯁꯤꯗꯤ ꯃꯈꯣꯏꯅ ꯆꯥꯕꯗꯤ ꯑꯩꯅ ꯆꯥꯗꯕ
ꯆꯥꯕꯗꯣ ꯅꯪ ꯆꯥꯗꯕꯀꯣ ꯑꯁ ꯅꯪ ꯀꯩ ꯑꯍꯥꯎꯕ ꯆꯤꯟꯖꯥꯛꯅ
ꯑꯁ ꯍꯣꯏ ꯑ ꯑꯕꯅ ꯏꯁꯥꯅꯩ ꯈ꯭ꯋꯥꯏꯗꯒꯤ ꯏꯁꯗ ꯈ꯭ꯋꯥꯏꯗꯒꯤ ꯃꯤ ꯈꯣꯏꯅ ꯄꯥꯝꯕꯗꯣ ꯍꯛꯆꯥꯡ ꯐꯥꯕꯗꯣ ꯅꯪ ꯈꯪꯕ꯭ꯔꯥ
ꯀꯔꯤꯔꯀꯣ ꯑꯗꯨꯅꯦ
ꯑꯗꯨꯗꯣ ꯑꯩꯅ ꯄꯥꯝꯗꯕ ꯃꯅꯝꯁꯨ ꯌꯥꯝꯅ ꯇꯜꯂꯦꯕ ꯐꯖꯅ ꯊꯣꯡꯗ꯭ꯔꯗꯤ ꯑꯗꯨꯗꯣ ꯑꯗꯨꯒꯤ ꯁꯥꯗꯣ ꯈꯪꯕ꯭ꯔꯥ ꯍꯧꯖꯤꯛꯇꯤ ꯅꯪ
ꯈꯪꯉꯦ ꯈꯪꯕꯒꯨꯝ ꯇꯧꯋꯦ ꯍꯥꯏ
ꯈꯪꯒꯅꯤ ꯃꯥꯒꯤ ꯃꯥꯒꯤ ꯑꯁꯤ ꯁꯥꯁꯦ ꯃꯥꯅ ꯀꯩꯅꯣ ꯃꯥꯒꯤ ꯁꯥ ꯆꯥꯗꯕꯗꯣ ꯑ ꯀꯔꯤꯅꯣ ꯈꯪꯗ ꯍꯦ
ꯈꯔꯤ ꯀꯥꯏꯗꯦ ꯀꯥꯏꯗꯦ ꯀꯥꯏꯗꯦ ꯀꯥꯏꯗꯦ
ꯑꯩꯗꯤ ꯑꯗꯨꯝ ꯉꯁꯤꯗꯤ ꯃꯈꯣꯏꯒꯤ ꯆꯥꯗꯕꯤꯒꯤ ꯃꯈꯣꯏ ꯆꯥꯕꯗꯣ ꯀꯥꯏ ꯆꯥꯗꯕꯒꯤ ꯀꯣ
ꯍꯣꯏ
ꯑꯩꯗꯤ ꯌꯦꯟ ꯑꯣꯏꯅ ꯆꯥꯔꯒꯦ ꯉꯁꯤꯗꯤ
ꯌꯥꯝ ꯐꯩꯅꯦ ꯁꯥ ꯉꯥꯛꯇꯅꯤꯅꯦ ꯑꯗꯨꯗꯤ ꯅꯣꯏ ꯉꯁꯤ ꯇꯧꯒꯗꯕꯁꯦ
ꯎꯝ ꯆꯧꯒ꯭ꯔꯤ ꯈꯔꯇꯪ ꯍꯥꯞꯔꯒꯀꯣ ꯍꯧꯎꯅ ꯆꯥꯔꯒꯦ
ꯑꯁ ꯁꯧꯔꯤꯗꯤ ꯍꯥꯎꯄꯅꯦ ꯍꯩ
ꯎꯝ ꯁꯥꯕ ꯃꯇꯝꯗꯀꯣ
ꯍꯣꯏ ꯈꯔ ꯈꯔ ꯁꯤꯟꯄ ꯇꯧꯔꯒꯀꯣ ꯁꯧꯒ꯭ꯔꯤꯗꯤ ꯍꯥꯎꯕ ꯅꯤ
ꯑꯥ
ꯑꯗꯣ ꯁꯣꯝꯁꯦ ꯌꯨꯝꯗ ꯂꯩꯕꯤꯗꯕ ꯃꯥꯜꯂꯦꯅꯦ ꯃꯄꯥꯟꯒꯨꯝꯕꯗ ꯂꯩꯕꯖꯥꯠꯂꯥ
ꯑꯍꯣꯏ ꯃꯄꯜꯗ ꯏꯅꯥꯎꯈꯣꯏꯒ ꯂꯩꯕꯅꯤ ꯁꯥꯕ ꯃꯇꯝꯗ ꯍꯣꯏ ꯌꯥꯝꯅ ꯁꯥꯕ ꯃꯐꯝꯗꯣ ꯈꯣꯏꯅ ꯑꯩꯈꯣꯏ ꯈ꯭ꯋꯥꯏꯅ ꯑꯩꯈꯣꯏꯒꯤ ꯃꯤꯅ ꯆꯪꯕ꯭ꯔꯒ ꯂꯩꯕ ꯃꯐꯝꯗꯣ ꯑꯗꯨꯗ ꯂꯩꯌꯦ
ꯑꯩꯁꯨ ꯑꯗꯨꯗ ꯂꯩꯌꯦ
ꯎꯝ ꯅꯪꯁꯨ ꯂꯩꯕ꯭ꯔꯥ
ꯍ ꯍꯣ ꯍ ꯍ
ꯑꯗꯨꯗꯤ ꯑꯩꯈꯣꯏ ꯂꯥꯇꯅ ꯑꯩꯈꯣꯏ ꯋꯥꯔꯤ ꯁꯥꯕ ꯃꯐꯝꯁꯦ
ꯌꯥꯝ ꯂꯞꯇꯦ ꯀꯣꯏꯔꯛꯄ ꯌꯥꯏ ꯀꯥꯏꯗꯦ ꯀꯥꯏꯗꯦ
ꯂꯄꯨ ꯑꯣꯏ ꯂꯞꯇꯕ ꯃꯈꯣꯏꯅ ꯋꯥꯔꯤ ꯌꯥꯝꯅ ꯁꯥꯕ ꯃꯥꯜꯂꯦ
ꯍ ꯑꯩꯈꯣꯏ ꯑꯩꯈꯣꯏ ꯑꯆꯧ ꯑꯁꯥꯡꯁꯤꯡ ꯂꯩꯕ ꯃꯐꯝꯗꯗꯣ ꯅꯪ ꯂꯩꯕꯗꯣ
ꯍꯥꯥ
ꯑꯩꯈꯣꯏ ꯑꯆꯧ ꯑꯁꯥꯡꯁꯤꯡ ꯂꯩꯕ ꯃꯐꯝꯗꯔꯣ ꯅꯪ ꯂꯩꯕꯗꯣ ꯑꯩꯁꯨ ꯑꯗꯨꯗꯅꯤ ꯂꯩꯕꯗꯣ ꯑꯣ ꯌꯥꯝ ꯂꯥꯏ ꯌꯥꯝ ꯁꯥꯏ ꯈꯥꯏꯅꯤꯉꯥꯏ ꯂꯩ ꯏꯇꯦ
ꯍꯥꯏꯅꯤꯡꯉꯥꯏ ꯂꯩꯇꯕꯅꯦ
ꯍꯣꯏ ꯑꯁ ꯅꯪ ꯑꯩ ꯁꯛ ꯎꯅꯔꯝꯃꯁꯨ ꯀꯅꯥꯍ ꯈꯪ ꯍꯥꯟꯅꯀꯣ ꯑꯩꯈꯣꯏ
ꯈꯪꯗꯦ ꯑꯩꯈꯣꯏ ꯑꯩꯈꯣꯏꯁꯦ ꯉꯁꯤꯗꯤ ꯌꯥꯝ ꯌꯥꯝ ꯁꯥꯏ ꯑꯗꯨꯕꯨ ꯉꯁꯤꯗꯤ ꯅꯣꯡ ꯈꯔ ꯂꯥꯛꯄꯀꯣ ꯅꯣꯡꯈꯔ ꯇꯥꯕꯤꯒꯤ ꯍꯧꯖꯤꯛ ꯇꯤ ꯂꯩꯕ ꯅꯨꯡꯉꯥꯏ ꯑꯗꯨꯒꯤ ꯑꯩꯈꯣꯏ ꯉꯁꯤꯗꯤ ꯁꯥ ꯆꯥꯒꯦ ꯇꯧꯕ ꯑꯗꯨꯒꯤ
ꯍꯣꯏ ꯍꯣꯏ ꯍꯣꯏ ꯑꯩꯅ ꯍꯧꯖꯤꯛ ꯂꯩꯕ ꯖꯒꯁꯤꯗ ꯉꯁꯤ ꯅꯣꯡ ꯇꯥꯏꯌꯦ
ꯑꯣ ꯀꯗꯥꯏꯗꯔꯣꯀꯣ ꯑꯩꯈꯣꯏ ꯃꯅꯥꯛꯇ ꯑꯩꯒꯤ ꯃꯅꯥꯛꯇ ꯂꯩꯔꯗꯤ ꯁꯤꯔꯅꯤ
ꯑꯩ ꯑꯩꯗꯤ ꯑꯩꯗꯤ ꯑꯩꯗꯤ ꯅꯗꯣꯝꯗ ꯂꯩꯌꯦ
ꯍꯥꯥ
ꯅꯣꯠ ꯂꯣꯝꯗ ꯂꯩꯌꯦꯕ ꯅꯣꯠ
ꯑꯩ ꯁꯨꯅꯦ
ꯅꯪ ꯅꯪ ꯁꯨꯔꯣ
ꯍꯣꯏ ꯌꯥꯗ꯭ꯔꯦꯁꯦ
ꯑꯩꯁ ꯌꯥꯝ ꯐꯩ ꯀ ꯍꯅꯦ
ꯇꯧꯕ꯭ꯔꯥ ꯈꯪꯗ꯭ꯔꯦ
ꯑꯁ ꯑꯗꯨꯗꯤ ꯌꯥꯏꯅꯦ ꯌꯥꯝ ꯅꯛꯅ ꯂꯩꯌꯦꯀꯣ
ꯑꯩꯈꯣꯏꯁꯨ ꯑꯁꯤꯗ ꯂꯩꯅꯦ ꯅ ꯑꯩꯈꯣꯏꯒꯤ ꯃꯤ ꯌꯥꯝꯕꯅꯤ ꯑꯩꯅ ꯂꯩꯕ ꯃꯐꯝꯗꯁꯨ
ꯑꯣ ꯑꯥ ꯀꯥꯆꯤꯟ ꯃꯊꯛ ꯇꯥꯕꯗꯔꯣ
ꯀꯔꯤ ꯍꯥꯏꯒꯦꯔꯥ ꯑꯩꯈꯣꯏ ꯑꯩ ꯍꯥꯏꯒꯦꯀꯣ ꯅꯪ ꯈꯪꯉꯣꯏꯔꯥ ꯈꯪꯉꯦꯔꯥ ꯑꯩꯈꯣꯏ ꯄꯣꯠ ꯆꯩꯒꯨꯝꯕ ꯊꯥꯒꯦ ꯇꯧꯕ ꯃꯐꯝꯗꯣ
ꯑꯩ ꯍꯥꯏꯔꯛꯀꯦꯀꯣ ꯌꯦꯡꯉꯣꯀꯣ
ꯍꯣꯏ ꯇꯥꯕ꯭ꯔ
ꯍꯣꯏ ꯍꯣꯏ ꯇꯥꯏ ꯇꯥꯏ ꯑꯩ ꯊꯥꯔꯛꯄꯗꯣ ꯌꯦꯡꯉꯨꯅꯦ
ꯑꯗꯨꯝ ꯂꯩꯌꯣꯀꯣ ꯌꯦꯡꯒꯦ
ꯑ ꯌꯦꯡꯉꯣ ꯌꯦꯡꯉꯣ ꯌꯦꯡꯉꯣ
ꯌꯦꯡꯒꯦ ꯌꯦꯡꯁꯦ ꯌꯦꯡꯁꯦ ꯍꯣꯏꯅꯦ ꯏꯕꯨꯡꯉꯣ ꯍꯣꯏ ꯄꯥꯏꯅꯦ
ꯐꯔꯣ ꯑꯩꯁꯨꯅꯤꯅꯦ ꯍ
ꯑꯩꯒꯤ ꯑꯩꯒꯤ ꯏꯅꯥꯎꯒꯤ ꯃꯔꯨꯞ ꯈꯣꯏꯃꯜꯂꯦ ꯑꯗꯨꯗꯤ ꯀꯣ ꯑꯩ ꯋꯥꯔꯤ ꯁꯥꯕꯁꯦ
ꯃꯥ ꯂꯝꯝꯕꯩ ꯌꯥ ꯍ ꯌꯥꯌꯥꯝ ꯐꯩ ꯌꯥꯝꯝ ꯐꯥꯏ
ꯉꯁꯤꯗꯤ ꯋꯥꯔꯤ ꯌꯥꯝ ꯅꯨꯡꯉꯥꯏ ꯍꯦꯟꯅ
ꯑꯩ ꯑꯃꯨꯛ ꯍꯥꯏꯔꯛꯀꯦꯀꯣ
ꯍꯥꯏ ꯍꯥꯏꯔꯛꯑꯣ ꯍꯥꯏꯔꯛꯑꯣ ꯑꯩꯗꯤ ꯉꯁꯤꯅ ꯁꯤꯗ ꯆꯪꯉꯦ ꯅꯪꯗꯤ ꯅꯍꯥꯟ ꯆꯪꯈ꯭ꯔꯕ꯭ꯔꯥ
ꯑꯩꯗꯤ ꯍꯣꯏ ꯅꯍꯥꯟ
ꯥ ꯑꯩꯗꯤ ꯉꯁꯤꯅ ꯑꯩꯒꯤ ꯏꯅꯥꯎꯅ ꯍꯥꯏꯕꯤ ꯑꯩꯒꯤ ꯏꯅꯥꯎꯅ ꯍꯥꯏꯕ
ꯑꯣ ꯑꯁ ꯌꯥꯝ ꯐꯩ ꯌꯥꯝ ꯐꯩ ꯌꯥꯝ ꯐꯩ ꯑꯩ ꯍꯥꯏꯔꯛꯄꯗꯣ ꯍꯥꯏꯐꯦꯠ ꯌꯦꯡꯉꯣꯅꯦ ꯑꯩ ꯑꯃꯨꯛ ꯍꯥꯏꯔꯛꯄꯅꯦ ꯍꯥꯏꯌꯦꯡꯉꯣ ꯑ
ꯑꯩꯒꯤꯦ
ꯐꯖꯅ ꯌꯦꯡꯒꯦ
ꯍꯣꯏ
ꯖꯅꯥ
ꯌꯥꯝ ꯅꯨꯡꯁꯤꯀꯣ ꯌꯥꯝ ꯅꯛꯅ ꯂꯩꯔꯝꯃꯦ
ꯍꯥꯏꯕꯤꯈ꯭ꯔꯦ ꯅꯪꯗꯤꯌꯦ
ꯑꯣ ꯑꯩꯗꯤ ꯑꯁꯤꯗ ꯂꯩꯌꯦ
ꯌꯦꯡꯁꯦ ꯑꯣ ꯑꯗꯨꯗꯤ ꯈꯪꯗꯦ ꯑꯩ ꯅꯍꯥꯟꯗꯤꯀꯣ ꯑꯩ ꯅꯍꯥꯟꯗꯤ ꯑꯩ ꯊꯥꯕꯤꯒꯦ
ꯀꯥꯏꯗꯦ ꯀꯥꯏꯗꯦ ꯍ
ꯍꯥꯟꯅꯗꯤ ꯑꯁꯤꯗ ꯂꯩꯕꯀꯣ
ꯍꯣꯏ
ꯑꯗꯨ ꯍꯧꯖꯤꯛꯀꯥꯟꯅ ꯏꯁꯤꯗ ꯂꯩꯒꯦ ꯎꯝ
ꯑꯩꯒꯤ ꯑꯩꯒꯤ ꯃꯐꯝꯗ ꯁꯨꯃꯥꯏꯅ ꯍꯥꯏꯕꯅꯦꯕ
ꯎꯝ ꯑꯩꯈꯣꯏꯒꯤ ꯑꯩꯈꯣꯏꯒꯤ ꯑꯦꯟꯁꯥꯡꯒꯨꯝꯕ ꯐꯖꯅ ꯌꯣꯟꯕ ꯃꯐꯝꯗ ꯑꯗꯨꯔꯔꯥ
ꯑꯗꯨꯗꯣ ꯃꯅꯥꯛꯇꯅꯦ
ꯑꯩ ꯃꯔꯥꯡ ꯃꯔꯥꯡꯛꯇ ꯑꯗꯨꯃꯥꯏꯗ ꯑꯁꯤ ꯂꯝꯕꯤꯗ ꯆꯠꯄꯅꯤ ꯌꯦꯟꯁꯥꯡ ꯂꯧꯥꯎꯅꯤꯡꯉꯥꯏ ꯑꯣ ꯅꯪꯗꯤ ꯌꯦꯗꯨꯗ ꯂꯔꯤ ꯄꯥ ꯋꯥ
ꯍꯣꯏ ꯑꯗꯨꯃꯥꯏꯅ ꯍꯥꯏꯕ ꯇꯥꯔꯦ
ꯍꯣꯏ ꯍꯣꯏ ꯑꯗꯨꯒꯤ ꯅꯨꯡꯇꯤ ꯆꯠꯀꯗꯕꯀꯣ
ꯑ ꯁꯥꯟꯅꯕ ꯃꯇꯝꯗꯠꯇꯣ ꯃꯔꯛ ꯃꯔꯛꯇ ꯁꯥꯟꯅꯕ ꯃꯇꯝꯗ ꯐ
ꯎꯝ ꯑꯁꯤ ꯍꯣꯏ ꯊꯥꯖꯗꯦ ꯁꯥꯟꯅꯕ ꯃꯐꯝꯗ ꯑꯥ ꯂꯥꯞꯇꯦꯅ ꯑꯩꯈꯣꯏꯒꯤ ꯑꯩꯈꯣꯏꯒꯤ ꯌꯨꯝꯗꯒꯤ ꯎꯝ ꯑꯩꯒꯤ ꯏꯅꯧꯈꯣꯏ ꯍꯣꯏ ꯑꯩꯈꯣꯏꯒꯤ ꯏꯅꯧꯈꯣꯏ ꯅꯨꯃꯤꯠ ꯈꯨꯗꯤꯡ ꯆꯠꯅꯤ
ꯑꯣ
ꯁꯅꯕ ꯁꯥꯟꯅꯕ ꯃꯐꯝꯗꯣ
ꯎꯝ
ꯑꯩꯗꯤ ꯑꯗꯨꯝ ꯆꯠꯇꯦ ꯀꯩꯅꯣ ꯑꯩꯒꯤ ꯍꯥꯏꯗꯤ ꯑꯗꯨꯝ ꯆꯠꯄ ꯊꯕꯛ ꯂꯩꯕꯤꯒꯤꯀꯣ
ꯑꯣ
ꯏꯀꯥꯟꯗꯤ ꯑꯗꯨꯝ ꯂꯣꯏꯔꯒ ꯑꯗꯨꯝ ꯌꯨꯝꯗ ꯂꯩꯏ
ꯑꯗꯣ ꯑꯩ ꯍꯥꯏꯔꯛꯄꯗꯣ ꯍꯥꯏꯐꯦꯠ ꯌꯦꯡꯉꯨꯅꯦ
ꯍꯧꯖꯤꯛꯈ꯭ꯔꯥ
ꯍꯥꯥ
ꯊꯥꯔꯛꯈ꯭ꯔꯕ
ꯍꯣꯏ ꯍꯣꯏ ꯍ
ꯁꯤ ꯌꯦꯡꯁꯦ
ꯌꯦꯡꯁꯦ ꯌꯦꯡꯁꯦ ꯀꯔꯝ ꯇ ꯇꯅ
ꯈꯪꯔꯝꯒꯅꯤ ꯑꯩꯒꯤ ꯏꯅꯥꯎꯕꯨ ꯏꯅꯥꯎꯁꯨ ꯑꯗꯨꯝ ꯂꯥꯏꯔꯤꯛ ꯄꯥꯕꯅꯤ
ꯑꯩ ꯃꯁꯛ ꯎꯔꯗꯤ ꯈꯪ ꯅꯝꯕ ꯌꯥꯏ
ꯃꯁ ꯈꯪꯥꯡꯒꯅꯤ
ꯌꯥꯝ ꯐꯖꯗꯦꯀꯣ
ꯊꯥꯖꯗꯕꯅꯤ ꯌꯥꯝꯅ
ꯁꯤꯅꯤ ꯃꯤꯑꯣꯏꯕꯁꯦ ꯍꯤꯡꯕꯨ ꯍꯤꯡꯉꯒ ꯂꯩꯗꯤ ꯁꯨꯃꯥꯏꯅ ꯊꯦꯡꯅꯩ ꯍꯥꯏꯗꯨꯗꯤꯀꯣ
ꯑꯩꯁꯦ ꯊꯥꯔꯛꯀꯦ
ꯊꯔꯄꯌꯣ ꯅꯥꯥꯏꯖꯔꯤꯔꯤ
ꯎꯝ
ꯑꯁ ꯍꯦ ꯏ ꯃꯔꯣ
ꯊꯥꯕꯤꯈ꯭ꯔꯦ ꯅꯪ ꯁꯨꯔꯥ ꯑꯁ ꯁꯦꯡꯕꯅꯤ ꯅꯪ ꯁꯨꯔꯥ
ꯊꯥꯕꯤꯈ꯭ꯔꯦ ꯑꯩ ꯁꯨꯅꯤ
ꯌꯦꯡꯁꯦ ꯑꯗꯨꯗꯤ ꯑꯠꯆꯥ
ꯑꯗꯨꯗꯤ ꯃꯤ ꯑꯇꯣꯞꯄ ꯑꯣꯏꯔꯝꯗ꯭ꯔꯦꯅꯦ
ꯍꯕꯤꯈ꯭ꯔꯦ ꯏꯕꯨꯡꯉꯣ
ꯑꯁ ꯌꯥꯝ ꯁꯤꯗ ꯋꯥꯔꯤꯅꯤ ꯃꯩꯁꯤꯗꯤ ꯑꯩ ꯑꯩꯗꯤ ꯈꯔꯗꯤ ꯇꯣꯉꯥꯟꯅꯦꯀꯣ
ꯑꯥ